ꯇꯥꯕ꯭ꯔꯣ?
ꯍꯣꯏ ꯍꯣꯏ ꯇꯥꯏ ꯇꯥꯏꯀꯣ ꯅꯪꯁꯨ ꯇꯥꯏ ꯇꯥꯗꯕ꯭ꯔꯣ
ꯑꯣ ꯇꯥꯏ
ꯑꯣ ꯇꯔꯦ ꯇꯔꯦ ꯑꯣ ꯇꯥꯏ ꯎꯝ ꯀꯩꯗꯧꯔꯤꯅꯣ
ꯇꯥꯔꯦ ꯇꯥꯔꯦ ꯇꯥꯔꯕꯣ
ꯇꯥꯏꯌꯦ ꯑꯩꯗꯤ ꯅꯪ ꯇꯥꯗꯕ꯭ꯔꯣ
ꯑꯣ ꯇꯥꯔꯦ ꯇꯥꯔꯦ
ꯑꯣ ꯀꯩꯗꯧꯔꯤꯅꯣ
ꯁꯨꯝ ꯂꯩꯔꯤꯌꯦ ꯐꯣꯟꯁꯦ ꯅꯝꯃ ꯅꯝꯃꯒ ꯌꯦꯡꯉ ꯌꯦꯡꯉꯒ
ꯎꯝ
ꯅꯣꯏꯔꯣꯝꯗ ꯅꯨꯡꯁꯥ ꯁꯥꯕ꯭ꯔꯥ ꯌꯥꯝꯅ ꯍꯧꯖꯤꯛ
ꯉꯁꯤ ꯅꯨꯡꯁꯥ ꯊꯣꯛꯑꯦ ꯑꯗꯨꯒꯤ ꯈꯔ ꯁꯥꯏ ꯍꯣꯏ ꯅꯣꯏꯗꯁꯨ ꯅꯨꯡꯁꯥ ꯊꯣꯡꯔꯝꯅꯤꯀꯣ
ꯎꯝ ꯅꯨꯡꯁꯥ ꯊꯣꯛꯑꯦ ꯅꯣꯡ ꯃꯪꯗꯦ꯫ ꯅꯣꯡ ꯇꯥꯗꯧ ꯃꯥꯜꯂꯒ ꯑꯝꯇ ꯇꯥꯗꯕꯤꯅꯦ꯫
ꯑꯝꯇ ꯇꯗꯕꯤꯅꯦ ꯑꯣ ꯅꯣꯡ ꯇꯥꯕꯗꯣ ꯄꯥꯝꯃꯝꯅꯤꯀꯣ ꯅꯣꯏꯅꯗꯤ
ꯎꯝ
ꯎꯝ
ꯅꯣꯡ ꯇꯥꯕꯗꯣ ꯅꯣꯡ ꯇꯥꯔꯤ ꯃꯅꯨꯡꯗꯣ ꯈꯛꯇ ꯏꯪꯉꯦꯕ ꯑꯗꯩ ꯃꯨꯛꯅꯦ ꯅꯨꯡꯁꯥ ꯁꯥꯗꯣꯛꯂ ꯀꯥꯟꯗꯅ ꯑꯃꯨꯛ ꯁꯥꯔꯛꯇꯣꯏꯕ ꯇꯧꯔꯤꯁꯦ
ꯍꯣ ꯍꯣ ꯅꯪꯁꯦ ꯀꯗꯧꯕꯒꯤ ꯌꯨꯝ ꯆꯠꯄꯅꯣ ꯍꯣꯂꯤꯗꯦ ꯄꯤꯕꯒꯤꯔꯥ
ꯑ ꯁꯨꯝ ꯆꯠꯇꯕ ꯀꯨꯏꯔꯦꯗ ꯆꯠꯄꯅꯦ ꯌꯨꯝꯗ ꯏꯃꯥꯅ ꯂꯥꯛꯑꯣ
ꯑꯣ ꯁꯨꯇꯤꯗꯤ
ꯅꯍꯥꯟ ꯄꯔꯤꯈ꯭ꯌꯥ ꯂꯣꯏꯕꯗꯩꯁꯨ ꯆꯠꯇꯕꯒꯤ ꯂꯥꯛꯑꯣ ꯎꯗꯕ ꯀꯨꯏꯔꯦ ꯍꯥꯏꯔꯛꯑꯦ ꯑꯗꯨꯒꯤ ꯆꯠꯄꯅꯦ
ꯍ ꯑꯗꯨ ꯅꯣꯏꯒꯤ ꯂꯥꯎꯁꯦ ꯁꯨꯕ ꯂꯣꯏꯔꯕ?
ꯍꯧ ꯍꯧꯔꯛꯇꯣꯔꯦ ꯍꯧꯗ꯭ꯔꯤ ꯍꯧꯖꯤꯛꯇꯤ ꯂꯧ ꯃꯇꯝ ꯅꯣꯡ ꯇꯥ ꯍꯧꯔꯛꯑꯃꯤꯅ ꯍꯧꯔꯛꯑꯅꯤ
ꯑꯣ ꯅꯪꯁꯨ ꯁꯨꯕ ꯍꯩꯕ꯭ꯔꯣ?
ꯎꯝ ꯑꯩ ꯍꯩ ꯌꯥꯝ ꯍꯩꯕꯗꯤ ꯅꯠꯇꯦ ꯑꯗꯣ ꯂꯧ ꯈꯥꯎꯕ ꯈꯣꯠꯄꯗꯣ ꯑꯗꯨꯕꯨꯗꯤ ꯑꯗꯨꯝ ꯃꯤ ꯂꯩꯇꯀꯥꯟꯗ ꯑꯃꯨꯛ ꯑꯃꯨꯛ ꯆꯠꯂꯦ꯫ ꯑꯩꯁꯨ ꯂꯧ ꯇꯧꯕꯗꯣ ꯃꯤ ꯑꯗꯨꯝ ꯅꯦꯛꯑꯒ ꯇꯧꯅꯩꯌꯦꯕ ꯈꯨꯂꯪ ꯈꯨꯂꯪ ꯅꯥꯏꯅꯔꯒ
ꯑꯆꯥ ꯆꯥ
ꯑꯗꯨꯗ ꯃꯤ ꯁꯨꯗꯕ ꯈꯣꯠꯇꯕ ꯌꯥꯎꯀꯥꯟꯗ ꯑꯗꯨꯝ ꯑꯩꯁꯨ ꯌꯥꯎꯁꯜꯂꯦ꯫ ꯐꯧ ꯀꯛꯄ ꯈꯣꯠꯄ ꯇꯧꯕꯗꯣ
ꯑꯗꯨꯒ ꯑꯥ ꯅꯣꯏ ꯅꯣꯏꯒꯤꯁꯦ ꯁꯪꯉꯝꯁꯦ ꯀꯌꯥꯒꯨꯝꯕ ꯁꯨꯕꯒꯤꯔꯣ
ꯁꯪꯒꯨꯝ ꯑꯗꯨꯗꯤ ꯑꯩ ꯈꯪ ꯁꯪꯒꯝꯗꯣ ꯑꯩ ꯈꯪꯗꯤꯌꯦ ꯑꯩ ꯀꯌꯥꯝ ꯆꯥꯎꯋꯤ ꯈꯣꯠ ꯍꯥꯏꯗꯤ ꯃꯣꯏ ꯂꯩꯔꯨꯗꯣ ꯂꯧꯒꯤ ꯁꯪꯒꯝ ꯄꯔꯤ ꯂꯩꯕꯗꯣ
ꯍꯣꯏ ꯕꯣꯔꯥꯒꯨꯝꯕ ꯐꯧꯗꯤ ꯂꯧꯕ꯭ꯔꯥ ꯅꯣꯏ ꯆꯍꯤꯗ
ꯎꯝ ꯂꯧꯋꯦ ꯑꯗꯨꯁꯨ
ꯎꯝ ꯀꯌꯥꯒꯨꯝꯕ ꯂꯧꯕ꯭ꯔꯥ ꯆꯍꯤ ꯑꯃꯗ
ꯆꯍꯤ ꯑꯃꯗ ꯑꯗꯨꯝ ꯕꯣꯔꯥ ꯀꯨꯟ ꯃꯉꯥ ꯀꯨꯟꯊ꯭ꯔꯥ ꯁꯨꯃꯥꯏꯅ ꯄꯤꯔꯝꯅꯤ ꯎꯝ ꯂꯧ ꯑꯅꯤꯗꯨꯒꯤ ꯑꯥ ꯑꯃꯃꯝꯗꯒꯤ
ꯑꯣ ꯑꯣ ꯅꯣꯏꯗꯤ ꯂꯝ ꯌꯥꯝ ꯆꯥꯎꯅ ꯂꯩꯕ ꯃꯥꯜꯂꯦꯀꯣ ꯑꯩꯈꯣꯏꯗꯤ ꯏꯁꯤꯡꯒꯤ ꯂꯥꯎ ꯅꯠꯇꯕꯀꯣ
ꯎꯝ
ꯆꯤꯡꯗꯗꯤ ꯑꯗꯨꯝ ꯏꯁꯤꯡ ꯌꯥꯎꯗꯦ
ꯑꯣ
ꯑꯗꯨꯒ ꯑꯁꯤꯗꯗꯤ ꯕꯣꯔꯥ ꯅꯠꯇꯕ ꯇꯤꯟꯗꯀꯣ
ꯑꯥ
ꯑꯥ ꯇꯤꯟꯗꯅ ꯌꯦꯡꯕ ꯐꯥꯎꯗꯣ
ꯑꯣ ꯑꯣ ꯑꯗꯣ ꯄꯥꯝ ꯂꯧꯁꯨ ꯇꯧꯅꯩꯗꯅ ꯅꯣꯏ ꯑꯗꯣꯟꯗ ꯇꯧꯅꯕ ꯌꯥꯎꯕ꯭ꯔꯥ
ꯍꯣꯏ ꯍꯣꯏ ꯇꯣꯅꯕ ꯌꯥꯎꯋꯦ ꯑꯁꯤ ꯂꯝ ꯂꯩꯕ ꯃꯤꯁꯤꯡꯀꯣ
ꯑꯥ
ꯃꯣꯏꯕꯨꯗꯤ ꯇꯧꯔꯦ ꯍꯥꯏ ꯑꯗꯣ ꯑꯝ ꯐꯗꯤ ꯐꯖꯩꯩ ꯃꯣꯢꯒꯤ ꯉꯟꯇꯥꯅ ꯆꯤꯡꯒꯤ ꯃꯊꯥꯡ ꯃꯊꯥꯡ ꯇꯥꯔꯒ
ꯂꯧ ꯃꯌꯥꯝ ꯂꯩꯕꯗꯣ
ꯎꯝ ꯑꯁ ꯂꯥꯎ ꯁꯨꯕꯁꯨ ꯋꯥꯔꯝꯒꯅꯤ ꯑꯗꯣ ꯅꯣꯏꯒꯤꯗꯤ ꯍꯟꯗꯛꯁꯤꯗꯤ ꯃꯦꯆꯤꯟꯅ ꯑꯌꯥꯝꯕ ꯇꯧꯔꯕ ꯃꯥꯜꯂꯦꯀꯣ ꯍꯥ ꯃꯦꯆꯤꯟ ꯁꯤꯖꯤꯟꯅꯈ꯭ꯔꯕꯅ ꯃꯥ ꯑꯥ ꯃꯥꯜꯂꯦ ꯁꯤꯖꯤꯟꯅꯩ
ꯂꯧ ꯌꯩꯕ ꯈꯣꯠꯄ ꯇꯧꯕꯗ ꯃꯦꯆꯤꯟ ꯅ ꯑꯣꯏꯅ ꯇꯧꯋꯦ
ꯍꯣꯏ ꯍꯣꯢ ꯆꯤꯡꯒꯤꯗꯤ ꯃꯤꯆꯤꯟ ꯌꯥꯗꯕꯅꯤꯅ ꯈꯨꯠꯅ ꯃꯦꯆꯤꯟ ꯑꯣꯏꯗꯧꯕ
ꯆꯩꯔꯣꯡ ꯂꯧ ꯌꯩꯅꯕ ꯑꯃ ꯆꯩ ꯑꯃ ꯂꯩꯇ꯭ꯔꯣ ꯑꯗꯨꯒꯤꯗꯨꯅ ꯌꯩꯕ꯭ꯔꯥ
ꯆꯩꯔꯣꯡ
ꯑꯥ ꯆꯩ ꯑꯃ ꯐꯧ ꯀꯟꯅꯕ ꯂꯩꯕꯗꯣ
ꯑꯥ ꯑꯥ ꯑꯥ ꯍꯣꯏ ꯍꯣꯏ ꯍꯣꯏ ꯑꯗꯨꯁꯨ ꯄꯥꯛꯁꯤꯟꯅꯅ ꯈꯨꯠꯅꯀꯣ
ꯎꯝ
ꯈꯨꯠꯅ ꯄꯥꯏꯔꯒ ꯌꯩꯔꯦ
ꯋꯥꯕꯗꯤ ꯋꯥꯗꯣꯏꯅꯦ ꯑꯗꯨꯗꯤ꯫
ꯎꯝ ꯋꯥꯟ ꯑꯗꯨꯒ ꯑꯗꯨꯗꯅ ꯍꯦꯟꯅ ꯋꯥꯗꯕꯁꯤ꯫ ꯑ ꯂꯥꯎꯗꯨꯅ ꯑꯃꯨꯛ ꯄꯨꯕꯗꯣ ꯐꯧꯗꯣ꯫ ꯑ ꯑꯗꯨ ꯋꯥꯅꯤ꯫ ꯑꯩꯒꯤ ꯎꯝ ꯂꯧ ꯃꯇꯝꯁꯦ ꯋꯥꯗꯤ ꯋꯥꯏꯌꯦ ꯑꯩꯈꯣꯏ ꯕꯥꯍꯣꯢꯅ ꯇꯧꯕꯗꯣ ꯍꯣ ꯍꯣ ꯗꯨꯀꯥꯟꯁꯨ ꯊꯣꯛꯑꯦꯕ ꯗꯨꯀꯥꯟ ꯑꯃꯨꯛ ꯊꯣꯛꯛꯅꯉꯥꯏ ꯇꯧꯅꯤ꯫
ꯂꯧ ꯑꯃꯨꯛ ꯆꯠꯈꯤꯒꯅꯤ ꯌꯥꯝ ꯋꯥꯕꯤꯅꯦꯃꯥ꯫
ꯑꯣ ꯑꯣ ꯃꯥ ꯕꯤꯖꯤꯅꯦꯁ ꯇꯧꯕ꯫ ꯑ ꯑꯣ ꯀꯩꯒꯨꯝ ꯀꯩꯒꯤ ꯗꯨꯀꯥꯟ ꯑꯣꯏꯕ ꯖꯥꯠꯂ꯫
ꯎꯝ ꯉꯥꯔꯤ ꯉꯥꯔꯤꯁꯨ ꯌꯣꯜꯂꯦ ꯑꯗꯨꯒ ꯀꯩꯅꯣ ꯎꯝ ꯈꯨꯗꯣꯞ꯫
ꯈꯨꯗꯣꯞ ꯀꯩꯀꯩ ꯁꯥꯏꯌꯦ ꯫ ꯑꯣ ꯑꯗꯨ ꯉꯥꯔꯤꯒꯤꯗꯣ ꯑꯥ ꯑꯩꯁꯨ ꯕꯤꯖꯤꯅꯦꯁ ꯇꯧꯅꯤꯡꯉꯤꯅꯦ꯫
ꯉꯥꯔꯤꯒꯤ ꯕꯤꯖꯤꯅꯦꯁꯁꯦ ꯌꯥꯝ ꯇꯣꯡꯉꯦ ꯐꯩꯌꯦ ꯋꯥꯗꯤ ꯋꯥꯕ꯫
ꯑꯣ ꯑꯣꯏꯔꯝꯒꯅꯤ ꯍ
ꯍꯥꯏꯗꯤ ꯃꯅꯝ ꯆꯦꯟꯕ ꯄꯣꯠꯅꯤꯅ ꯑꯗꯨꯝ
ꯎꯝ
ꯑꯇꯩ ꯑꯈꯣ ꯉꯥꯔꯤꯗꯤ ꯑꯗꯨꯝ ꯅꯨꯡꯇꯤꯒꯤ ꯆꯪꯗꯕ ꯌꯥꯗꯕ ꯄꯣꯠꯅꯤꯅ꯫
ꯍꯣꯏ ꯍꯣꯏ ꯑꯁꯤ ꯑꯩꯈꯣꯏ ꯏꯄꯥ ꯑꯃꯥꯅꯁꯨ ꯍꯥꯏꯕꯀꯣ ꯑꯝ ꯕꯤꯖꯤꯅꯦꯁ ꯇꯧꯒꯦ ꯍꯥꯏꯔꯗꯤ ꯉꯥꯔꯤꯗꯨꯅ ꯍꯥꯎꯗꯣ ꯑꯗꯨꯅ ꯍꯦꯟꯅ ꯐꯩꯌꯦ ꯍꯥꯏꯅꯀꯣ
ꯈ꯭ꯋꯥꯏ ꯐꯕꯗꯤ ꯀꯔꯕꯥꯔ ꯀꯩꯀꯩ ꯇꯧꯒꯤꯕ ꯊꯕꯛ ꯑꯁꯤꯅ ꯏꯐ ꯐꯩꯗ ꯑꯍꯥꯟꯕ ꯍꯥꯏꯗꯤ ꯈꯨꯗꯣꯡꯊꯤꯕꯕꯨꯗꯤ ꯈꯔ ꯅꯪꯉꯁꯨ ꯅꯨꯡꯉꯥꯏꯕꯗꯤ ꯑꯗꯨꯅ ꯑꯗꯨꯝ ꯍꯦꯜꯂꯦ ꯃꯤꯁꯤꯡꯁꯦ
ꯍꯣ ꯍꯣ ꯑꯩꯁꯨ ꯄꯥꯝꯕ ꯉꯥꯔꯤꯗꯤ ꯑꯗꯣ
ꯁꯥ ꯁꯥꯒꯨꯝ
ꯑꯥ ꯀꯩ ꯍꯥꯏꯕ ꯇꯥꯕ꯭ꯔꯥ ꯫
ꯇꯥꯕ꯭ꯔꯥ
ꯇ꯭ꯕꯔꯥ ꯇꯥꯏꯌꯦ ꯍꯣꯏ
ꯁꯥꯒꯨꯝꯕ ꯀꯩꯒꯨꯝꯕ ꯑꯗꯣ
ꯑꯁꯤ ꯁꯥꯒꯨꯝꯕ ꯀꯩꯒꯨꯝꯕ ꯑꯗꯨꯝ ꯌꯥꯏꯔꯒ ꯊꯝꯕꯗꯣ ꯊꯝꯕꯔ꯭ꯥ ꯁꯥ ꯍꯣꯏ ꯍꯣꯏ ꯍꯣꯏ ꯌꯨꯝꯗꯀꯣ
ꯑꯥ
ꯍꯣꯏ ꯍꯣꯏ ꯁꯨꯃꯥꯏꯅꯟ ꯇꯧꯋꯦ꯫ ꯍꯥꯏꯗꯤ ꯑꯩꯈꯣꯏꯗꯤ ꯑꯌꯥꯝꯕꯗ ꯃꯥꯏ ꯀꯦꯛꯇꯅꯦꯀꯣ
ꯎꯝ
ꯃꯥꯏ ꯇꯤꯛꯄ ꯃꯥꯥ ꯇꯤꯛꯄꯅꯤꯅ ꯑꯗꯨꯝ ꯀꯪꯍꯜꯂꯦ ꯍꯣꯏ
ꯎꯝ ꯑꯈꯣꯏꯔꯣꯝꯗꯅ ꯑꯃꯨꯛ ꯉꯥ ꯀꯩꯀꯩꯁꯦ ꯌꯥꯏꯅꯩ ꯌꯥꯏꯔꯒ ꯊꯝꯖꯤꯟꯗꯣꯏꯕ ꯫ ꯆꯍꯤ ꯑꯃꯒꯤ ꯁꯨꯃꯥꯏꯟ ꯇꯧꯔꯒ꯫
ꯑꯣ
ꯅꯣꯏꯁꯦ ꯅꯣꯏꯁꯨ ꯅꯣꯏꯁꯦ ꯀꯃꯥꯏꯅ ꯀꯥꯡꯍꯟꯕꯅꯣ ꯃꯣꯏꯕꯨ ꯌꯥꯏꯕꯗꯣ
ꯎꯝ ꯃꯩ ꯊꯥꯔꯦ ꯐꯨꯡꯒꯥ ꯈꯪꯕ꯭ꯔꯥ ꯑꯥ ꯐꯨꯡꯒꯥꯒꯨꯝꯕꯗꯣ ꯈꯪꯕ꯭ꯔꯥ ꯃꯩ ꯊꯥꯕꯝꯗꯣ
ꯍꯣꯏ ꯍꯣꯏ ꯍꯣꯏ ꯈꯪꯉꯦ ꯈꯣꯉꯦ
ꯑꯗꯨꯗ ꯃꯩꯁꯦ ꯊꯥꯔꯅꯦꯕ ꯃꯩ ꯍꯧꯒꯠꯂꯅꯤ ꯁꯤꯡ ꯀꯩꯀꯩ ꯇꯧꯔꯒ
ꯑꯣ
ꯑꯗꯨꯒ ꯁꯥꯗꯣ ꯌꯥꯡꯀꯣꯛꯀꯨꯝꯕ ꯑꯗꯒꯤ ꯌꯣꯠꯀꯤ ꯌꯥꯏ
ꯌꯥꯏꯅ ꯃꯈꯩꯗꯣ ꯂꯣꯏ ꯁꯟꯗꯣꯛꯑꯒ ꯌꯥꯏꯔ ꯊꯝꯗꯣꯏꯕ ꯃꯩ ꯊꯥꯕ ꯃꯩꯈꯨꯗꯨꯗ
ꯑꯣ ꯑꯗꯨꯗꯤ ꯅꯣꯏꯒꯤꯁꯦ ꯎꯒꯨꯝꯕꯁꯤꯗꯤ
ꯍꯥꯥ
ꯎ ꯃꯥꯏ ꯇꯤꯛꯅꯕ ꯎꯗꯣ
ꯑꯥ
ꯑꯗꯨꯒꯨꯝꯕꯗꯤ ꯌꯥꯝꯕ ꯅꯣꯏ ꯈꯨꯟꯗ
ꯌꯥꯝ ꯑꯗꯨꯝ ꯌꯨꯝꯒꯤ ꯌꯨꯝ ꯌꯨꯝꯒꯤ ꯂꯩꯅꯕꯁꯨ ꯌꯥꯎꯋꯦ ꯂꯩꯅꯗꯕꯁꯨ ꯌꯥꯎꯋꯦ
ꯑꯣ ꯅꯣꯏꯗꯤ ꯀꯃꯥꯏꯅ ꯂꯩꯕ꯭ꯔꯥ ꯅꯠꯇ꯭ꯔꯒ
ꯑꯈꯣꯏꯒꯤ ꯂꯩ
ꯑꯣ ꯑꯗꯨꯗꯤ ꯌꯩꯍꯟꯕꯗ ꯌꯥꯝ ꯌꯥꯝꯃ ꯀꯪꯍꯟꯕ ꯃꯥꯜꯂꯦꯀꯣ ꯅꯣꯏꯁꯦ
ꯎꯝ
ꯉꯥꯏꯅꯦ ꯍꯥꯎꯅꯤꯅꯦ ꯉꯥꯥꯁꯦ ꯉꯥꯗꯤ ꯑꯀꯥꯡꯕꯗ ꯃꯍꯥꯎꯁꯨ ꯌꯥꯝ ꯂꯩꯩ ꯍꯦꯟꯅ ꯍꯥꯎꯕꯒꯨꯝ ꯇꯧꯔꯦ ꯉꯥꯁꯦ
ꯎꯝ
ꯑꯗꯨ ꯉꯥꯔꯤꯒꯨꯝꯕꯒꯤ ꯕꯤꯖꯤꯅꯦꯁꯇꯣ
ꯍꯥꯥ
ꯉꯥꯔꯤꯒꯤ ꯕꯤꯖꯤꯅꯦꯁꯁꯦ
ꯑꯥ
ꯅꯄꯥꯁꯦ ꯑꯣ ꯅꯣꯏ ꯏꯃꯨꯡꯁꯤꯡꯅ ꯌꯣꯟꯒꯗꯕꯁꯦ ꯅꯣꯏꯅ ꯁꯦꯝꯕ꯭ꯔꯥ ꯅꯠꯇ꯭ꯔꯒ ꯑꯇꯣꯞꯄꯗꯨꯅ ꯑꯃꯨꯛ ꯂꯩꯕ꯭ꯔꯥ
ꯑꯣ ꯑꯗꯨꯗꯤ ꯑꯇꯣꯞꯄ ꯃꯐꯝꯗꯩ ꯂꯧꯋꯦ ꯃꯐꯝ ꯇꯣꯉꯥꯟ ꯇꯣꯉꯥꯟꯅ
ꯑꯣ
ꯑꯗꯨꯒ ꯌꯣꯟꯕ ꯁꯦꯝꯃꯗꯤ ꯉꯥꯔꯤ ꯁꯦꯝꯕꯁꯦ ꯄꯩꯁꯥ ꯌꯥꯝ ꯆꯪꯉꯦ ꯍꯥꯏ
ꯑꯣ ꯑꯩꯈꯣꯏꯁꯨ ꯑꯗꯨ ꯈꯪꯅꯕ ꯌꯧꯔꯝꯃꯗꯤ ꯇꯧꯕ ꯅꯨꯡꯉꯥꯏꯅꯤꯕꯀꯣ
ꯎꯝ ꯉꯥꯔꯤ ꯁꯦꯝꯕꯁꯦ ꯑꯁꯨꯃꯥꯏꯅ ꯉꯥꯁꯦ ꯉꯥ ꯃꯇꯝ ꯑꯣꯏꯔ ꯂꯧꯊꯔꯅꯤꯗꯅ
ꯍꯣꯏ
ꯃꯣꯏꯅ ꯑꯃꯨꯛ ꯉꯥ ꯃꯌꯥꯝ ꯂꯧꯔꯒ ꯑꯃꯨꯛ ꯐꯧꯅꯤ ꯌꯩꯔꯒ ꯄꯨꯝ ꯄꯠꯊ ꯄꯨꯝꯊꯔ ꯇꯧꯒꯅꯤꯗꯅ
ꯍꯥ ꯍ
ꯑꯗꯨꯅ ꯎꯝ ꯃꯇꯝꯁꯨ ꯌꯥꯝ ꯆꯪꯉꯦ ꯍꯥꯏꯌꯦ ꯑꯗꯒꯤ ꯄꯩꯁꯥꯁꯨ ꯌꯥꯝ ꯆꯪꯉꯦ ꯍꯥꯏ ꯃꯤꯁꯨ ꯆꯪꯕ ꯌꯥꯝꯅ
ꯑꯗꯨ ꯃꯅꯤꯄꯨꯔꯗ
ꯍꯧꯖꯤꯛꯀꯥꯟꯗꯤ ꯉꯥꯥꯖꯤ ꯌꯥꯝ ꯐꯥꯗꯦ ꯍꯥꯏꯌꯦ ꯍꯧꯖꯤꯛ ꯉꯥ ꯁꯦꯝꯕ ꯈꯣꯠꯄ ꯅꯝꯕ ꯇꯧꯕꯒꯤ
ꯑꯣ ꯑꯗꯨꯝ ꯉꯥꯁꯦ ꯌꯥꯝ ꯐꯥꯔꯝꯃꯅꯤꯀꯣ ꯃꯣꯏꯁꯦ
ꯎꯝ
ꯍꯥꯏꯗꯤ ꯑꯩꯈꯣꯏ ꯃꯤꯁꯤꯡ ꯆꯥꯅꯕ ꯀꯣꯟꯅꯅꯤꯡꯉꯩ
ꯅꯪꯁꯨ ꯇꯧꯋꯣ
ꯑꯩ ꯑꯩꯅꯗꯤ ꯑꯃꯨꯛ ꯌꯣꯟꯅꯤꯡꯕ
ꯑꯍꯣꯏ ꯌꯣꯟꯕꯅꯗꯤ ꯐꯩꯗ
ꯑꯍꯣꯏ ꯁꯦꯝꯒꯗꯧꯕꯖꯤꯗꯤ ꯑꯁ ꯑꯈꯣꯏꯗꯤ ꯉꯥꯁꯨ ꯐꯥꯅꯤꯡꯉꯥꯏ ꯂꯩꯇꯦ
ꯑꯗꯨꯕꯨꯗꯤ ꯂꯧꯐꯝ ꯈꯔ ꯈꯪꯅꯔꯗꯤꯀꯣ ꯉꯥꯔꯤ ꯀꯩꯀꯩ ꯂꯧꯔꯒ ꯌꯣꯟꯕ
ꯑꯗꯨꯅꯦ ꯂꯧꯐꯝꯁꯦ ꯃꯤ ꯈꯪꯅꯕ ꯂꯩꯔꯗꯤ ꯑꯗꯨꯝ ꯇꯧꯕ ꯌꯥꯏꯕ ꯑꯈꯣꯏꯗꯗꯤ ꯇꯥꯡꯉꯤꯅꯦꯕ ꯑꯩꯗꯤ ꯑ ꯇꯝꯄꯥꯛꯇꯝꯅ ꯂꯩꯕꯗꯤ ꯈꯔ ꯍꯣꯡꯉ ꯂꯩꯅꯤꯅ ꯀꯣ ꯑꯗꯨꯗ ꯈꯪꯅꯕ ꯃꯤ ꯂꯩꯔꯗꯤ ꯑꯩꯈꯣꯏ ꯑꯩ ꯆꯤꯡꯃꯤꯒ ꯇꯝꯄꯥꯛꯇ ꯂꯩꯕ ꯃꯤꯒ ꯐꯣꯝꯅꯔꯒ ꯀꯣ ꯁꯨꯃꯥꯏꯅ ꯑꯩꯅ
ꯂꯧꯅꯕꯅꯦ ꯆꯤꯡꯃꯤꯒ ꯑꯗꯨꯒ ꯃꯣꯏ ꯑꯗꯨꯝ ꯃꯌꯥꯝ ꯃꯌꯥꯝ ꯂꯧꯔ ꯆꯠꯂꯅꯤꯗꯅ ꯑꯗꯨꯒ ꯑꯥꯗ ꯌꯣꯜꯂꯨꯕ
ꯎꯝ ꯑꯗꯣ ꯄ꯭ꯔꯣꯐꯤꯠ ꯌꯥꯝꯃꯦ ꯍꯥꯏꯕꯀꯣ ꯉꯥꯔꯤꯒꯤꯁꯦ ꯑꯁꯤꯗ ꯍꯥꯏꯠ ꯑꯗꯨꯒ ꯑꯈꯣꯏꯁꯤ ꯅꯨꯡꯇꯤꯒꯤ ꯑꯗꯨꯝ ꯆꯥꯕꯅꯤꯅ ꯉꯥꯔꯤꯒꯨꯝꯕꯁꯤꯗꯤ ꯑꯗꯨꯒꯤ ꯉꯥꯔꯤ ꯕꯤꯖꯤꯅꯦꯁ ꯇꯧꯕꯁꯦ ꯍꯤꯡꯒꯅꯤ ꯍꯥꯏꯅ ꯂꯩꯕ ꯑꯗꯨꯝ ꯑꯩꯁꯨ ꯇꯧꯅꯤꯡꯕꯅꯦ ꯑꯗꯣ ꯈꯪꯅꯕꯁꯨ ꯂꯩꯇꯕꯅꯤꯅꯀꯣ
ꯑꯗꯨ ꯉꯥꯔꯤꯒꯨꯝꯕ ꯌꯣꯟꯕꯗꯅꯦ ꯀꯣꯠ ꯈꯔꯨꯡꯗꯒꯤ ꯀꯣꯠꯄ ꯈꯣꯠꯄ ꯇꯧꯋꯤꯗꯅ
ꯎꯝ
ꯑꯗꯨ ꯈꯨꯠ ꯀꯥꯡꯁꯦ ꯌꯥꯝ ꯊꯤꯟꯕꯅꯦ ꯉꯥꯔꯤ ꯀꯣꯠꯄꯒꯤ ꯉꯥꯒꯤ ꯃꯔꯨꯅ ꯑꯃꯨꯃꯨꯛ ꯆꯛ ꯆꯛ ꯆꯛ ꯊꯤꯜꯂꯛꯑꯒ ꯑꯁ ꯕꯦꯔꯥꯅꯤ ꯑꯗꯨꯗꯗꯤ
ꯑ
ꯆꯨꯝꯃꯦ ꯆꯨꯝꯃꯦ ꯉꯥꯔꯤꯁꯨ ꯀ꯭ꯂꯥꯁ ꯀ꯭ꯂꯥꯁ ꯌꯥꯎꯋꯤꯀꯣ